ꯑꯣ ꯍꯂꯣ
ꯇꯥꯔꯕꯣ ꯇꯥꯔꯕꯣ ꯑꯣ ꯀꯩꯗꯧꯔꯝꯃꯤꯅꯣ ꯑ ꯏꯟꯖꯥꯡ ꯊꯣꯡꯉꯝꯕꯅꯦ
ꯑꯣ ꯀꯩ ꯃꯊꯦꯜ ꯇꯧꯔꯕꯅꯣ ꯀꯔꯤ ꯑꯍꯥꯎꯕꯅꯣ
ꯀꯩꯗꯧꯔꯝꯃꯤꯅꯣ ꯅꯪꯗꯤ
ꯑꯩꯁꯨ ꯌꯦꯟꯁꯥꯡ ꯈꯔ ꯂꯩꯔꯨꯔꯦ ꯑꯊꯣꯡꯕ ꯑꯣꯏꯅ ꯃꯄꯥꯟ ꯊꯣꯛꯑꯒ
ꯑꯣ ꯀꯩꯀꯩ ꯌꯦꯟꯖꯥꯡ ꯂꯩꯔꯕ
ꯑꯦ ꯀꯩꯅꯣꯅꯤꯗ ꯑꯣꯛ ꯊꯣꯡꯕ ꯈꯔ ꯂꯩꯔꯛꯄꯅꯤꯗ
ꯑꯣ ꯀꯔꯝꯕ ꯀꯩꯅꯣꯗꯒꯤ ꯂꯩꯔꯛꯏꯅꯣꯅꯦ
ꯀꯩꯅꯣ ꯑꯁꯤ ꯀꯩꯅꯣꯒꯤ ꯑꯦꯝ ꯌꯨ ꯑꯣꯄꯣꯖꯤꯠꯀꯤ ꯁꯠ ꯇꯤꯡꯅ ꯆꯪꯈꯤꯕꯩꯗꯨꯗꯒꯤ ꯏꯅꯦ ꯑꯍꯜ ꯑꯃꯅ ꯐꯝꯕꯗꯣ ꯃꯥꯏꯅ ꯈꯔ ꯊꯦꯡꯅ ꯍꯥꯡꯏ
ꯑꯣ
ꯑꯇꯩ ꯃꯈꯩꯒꯤꯗꯤ ꯈꯔ ꯂꯣꯟꯅꯈ꯭ꯔꯁꯨ
ꯍꯥꯎꯕꯗꯤ ꯍꯥꯎꯕꯗꯤ ꯀꯃꯥꯏꯅ ꯇꯧꯒꯦ ꯃꯍꯥꯎꯗꯤ
ꯑꯗꯨꯝ ꯆꯥꯕ ꯌꯥꯏ ꯑꯗꯨꯝ ꯑꯗꯨꯝ ꯆꯥꯕ ꯌꯥꯏ ꯌꯥꯝ ꯍꯦꯛꯇ ꯍꯥꯎꯕ ꯑꯗꯨꯝꯕꯁꯨ ꯅꯠꯇꯦ ꯑꯗꯨꯝ ꯆꯥꯕꯗꯤ ꯌꯥꯏ ꯑꯗꯨꯝ ꯌꯥꯝ ꯍꯥꯎꯇꯕ ꯅꯠꯇꯦ
ꯑꯣ
ꯎꯝ ꯀꯃꯥꯏ ꯇꯧꯕ ꯍꯣꯔꯦꯟ ꯕꯣꯜꯗꯤ ꯕꯣꯜ ꯌꯦꯡꯉꯒ ꯀꯩꯅꯣ ꯇꯧꯗꯣꯔꯤꯔꯣ
ꯍꯣꯔꯦꯟꯗꯤ ꯕꯣꯜ ꯉꯥꯏꯍꯥꯛ ꯌꯦꯡꯉꯅꯤ ꯉꯥꯏꯍꯥꯛ ꯅꯠꯇꯦ ꯂꯣꯏꯕꯧ ꯌꯦꯡꯉꯅꯤ
ꯎꯝ
ꯀꯔꯝꯕꯅꯕꯨ ꯀꯥꯗꯣꯏꯅꯣ ꯈꯪꯗꯦꯅꯦ
ꯉꯁꯤ ꯀꯅꯥꯗ ꯂꯩꯔꯒꯦ
ꯑꯩꯗꯤ ꯐ꯭ꯔꯥꯟꯁꯇ ꯂꯩ
ꯐ꯭ꯔꯥꯟꯁꯇ ꯂꯩꯔꯦ ꯑꯗꯨꯅꯦ ꯅꯍꯥꯟ ꯇꯝꯕꯕꯨꯗꯤ ꯉꯝꯗꯦꯅꯦ ꯇꯧꯔꯤꯁꯤ ꯏꯁꯄꯦꯟꯁꯨ
ꯂꯩꯕ ꯑꯩꯁꯨ ꯐ꯭ꯔꯥꯟꯁ ꯐ꯭ꯔꯥꯟꯁꯇ ꯂꯩꯕꯒꯤ ꯋꯥꯅꯤ ꯇꯝꯕ ꯉꯝꯗꯦ ꯍꯣꯔꯦꯟꯒꯤꯁꯤꯗꯤ ꯄꯨꯔꯥ ꯃꯩ ꯇꯥꯗꯣꯏꯅꯦ
ꯃꯥꯅꯤ
ꯅꯪꯗꯤ ꯀꯅꯥꯗ ꯂꯩꯒꯦ
ꯑꯩꯗꯤ ꯑꯅꯤꯃꯛꯇ ꯂꯩꯔꯦ
ꯑꯣ ꯑꯅꯤꯃꯛꯇ ꯑꯀꯥꯕꯗꯨꯗ
ꯎꯝ ꯑꯀꯥꯕꯗ ꯂꯩꯔꯦ ꯑꯅꯤꯃꯛ ꯊꯥꯖꯤꯜꯂꯒ ꯑꯀꯥꯕꯗ ꯂꯩꯔꯅꯤ
ꯑꯣ ꯀꯌꯥ ꯀꯌꯥꯃꯨꯛ ꯊꯥꯈ꯭ꯔꯕ
ꯈꯪꯗ꯭ꯔꯤꯗ ꯀꯩꯅꯣ ꯆꯥꯝꯃꯉꯥ ꯆꯥꯝꯃꯉꯥꯃꯨꯛꯇꯪ ꯇꯧꯁꯤꯔꯅ ꯎꯝ
ꯑꯣ
ꯌꯦꯡꯁꯤꯔꯅ ꯇꯧꯔꯤ
ꯆꯥꯝꯃꯉꯥꯃꯨꯛ ꯊꯥꯕꯗ ꯀꯌꯥꯃꯨꯛ ꯐꯪꯒꯦ
ꯑ ꯄꯨꯟꯁꯤꯜꯂꯒ ꯊꯥꯒꯗꯕꯅꯤꯗ ꯕꯦꯠ ꯄꯨꯟꯁꯤꯜꯂꯒ ꯑꯦꯀꯨꯃꯨꯂꯦꯠ ꯇꯧꯔꯒ
ꯑꯣ
ꯑꯗꯨꯝꯕꯗꯗꯤ ꯈꯔ ꯍꯥꯏꯗꯤ ꯑꯩ ꯊꯥꯔꯤ ꯈꯨꯠ ꯊꯥꯗꯨꯒꯤ ꯃꯇꯨꯡ ꯏꯟꯅ ꯑꯗꯨꯝ ꯆꯧꯉꯥ ꯊꯥꯕꯗ ꯂꯩꯁꯤꯡ ꯑꯍꯨꯝꯃꯨꯛ ꯐꯪꯕ
ꯎꯝ
ꯑꯗꯒꯤ ꯀꯩꯅꯣ ꯆꯥꯝꯃꯉꯥ ꯊꯥꯕꯗ ꯂꯤꯁꯤꯡ ꯃꯌꯥꯝ ꯐꯪꯍꯜꯂꯁꯨ ꯌꯥꯏ ꯌꯥꯕꯕꯨꯗꯤ ꯗꯥꯏꯔꯦꯛ ꯀꯨꯏꯟ ꯀꯨꯏꯟ ꯅꯝꯁꯤꯟꯈ꯭ꯔꯗꯤ ꯈꯔ ꯆꯥꯎꯕ ꯄꯣꯏꯟꯗꯨꯗ ꯇꯝꯕ ꯉꯝꯗꯦꯕ ꯉꯁꯤꯒꯤꯁꯦ ꯏꯁꯄꯦꯟ ꯑꯗꯒꯤ ꯀꯩꯅꯣꯒ ꯍꯥꯏꯁꯦ
ꯑꯗꯨꯅꯦ ꯉꯁꯤꯗꯤ ꯉꯁꯤꯗꯤ ꯄꯨꯔꯥ ꯕꯦꯔꯥꯅꯦ ꯇꯥꯗꯣꯏꯁꯦ
ꯎꯝ
ꯐ꯭ꯔꯥꯟꯁꯁꯦ ꯑꯃꯨꯛꯁꯨ ꯄꯣꯗꯣꯏꯅꯤ ꯌꯦꯡꯉꯨꯀꯣ
ꯐ꯭ꯔꯥꯟꯁ ꯁ꯭ꯄꯦꯟ ꯑꯗꯒꯤ ꯑꯥꯔꯖꯦꯟꯇꯤꯅꯥꯒ ꯀꯩꯅꯣꯒ ꯂꯩꯕꯗꯣ
ꯑꯥ
ꯑꯗꯨ ꯑꯅꯤꯗꯨ ꯄꯨꯂꯞ ꯄꯨꯟꯁꯤꯜꯂꯒ ꯊꯥꯒꯦ ꯇꯧꯕꯟꯅꯕ
ꯑꯣ
ꯍꯥꯏꯗꯤ ꯎꯝ
ꯊꯥꯖꯜꯂꯣꯅꯦ ꯑꯗꯨꯗꯤ
ꯎꯝ ꯃꯥꯅꯤ ꯃꯥꯅꯤ ꯊꯥꯖꯤꯜꯂꯗꯅꯤ
ꯀꯩ ꯀꯩꯀꯩ ꯍꯣꯠꯅꯔꯤ ꯍꯧꯖꯤꯛꯀꯥꯟ
ꯀꯔꯤꯁꯨ ꯍꯣꯠꯅꯗꯦꯗ ꯅꯣꯡꯃꯒꯤ ꯑꯉꯥꯡ ꯇꯨꯏꯁꯟ ꯈꯔ ꯆꯠ ꯑꯗꯨꯃꯥꯏꯅ ꯇꯧ ꯇꯧꯗꯅ ꯂꯩꯔꯤ
ꯑꯉꯥꯡ ꯀ꯭ꯂꯥꯁ ꯀꯌꯥ ꯀꯌꯥ ꯇꯧꯔꯤꯅꯣ
ꯑꯉꯥꯡ ꯃꯆꯥ ꯉꯥꯛꯇꯅꯦ ꯀ꯭ꯂꯥꯁ ꯐꯣꯔ ꯀꯥꯕ ꯑꯃꯒ ꯊ꯭ꯔꯤ ꯀꯥꯕ ꯑꯃꯒ
ꯑꯣ ꯀꯩ ꯃꯣꯏ ꯀꯩ ꯀꯩ ꯁ꯭ꯀꯨꯜꯗ ꯇꯥꯕ
ꯁꯤꯒꯤ ꯑꯅꯛꯄꯁꯦ ꯑꯩꯈꯣꯏꯁꯤꯒꯤ ꯀꯦꯊꯣꯂꯤꯛꯇꯣ
ꯎꯝ
ꯑꯗꯨꯗ ꯂꯣꯏ ꯀꯥꯕ ꯉꯥꯛꯇꯅꯦ
ꯁ꯭ꯋꯥꯏꯒꯤ ꯑꯉꯥꯡꯗꯕ ꯑꯩꯈꯣꯏꯁꯤ ꯑꯅꯛꯄꯒꯤꯔ
ꯃꯥꯅꯦ ꯃꯥꯅꯦ
ꯑꯣ ꯑ ꯁꯥꯥ ꯂꯥꯡꯊꯕꯥꯜ ꯁ꯭ꯋꯥꯏꯗꯒꯤ
ꯑꯥ ꯂꯪꯊꯕꯥꯜ ꯂꯪꯊꯕꯥꯜꯗꯩꯅꯤ ꯗꯥꯏꯔꯦꯛ ꯂꯪꯊꯕꯥꯜꯗꯩ
ꯑꯣ ꯑꯣꯀꯦ ꯃꯩꯀꯔꯤ ꯈꯔ ꯇꯥꯛꯄ ꯅꯨꯡꯉꯥꯏꯕ꯭ꯔꯣ ꯈꯔ ꯁꯤꯡꯕ꯭ꯔꯣ ꯉꯥꯡ ꯃꯈꯩꯗ
ꯎꯝ ꯑꯉꯥꯡ ꯑꯣꯏꯕꯅꯤꯅ ꯈꯤꯇꯪꯗꯤ
ꯉꯥꯡꯅꯕ ꯈꯔ ꯋꯥꯕ꯭ꯔꯥ
ꯈꯤꯇꯪꯗꯤ ꯋꯥꯏ ꯑꯗꯣ ꯑꯗꯨꯝ ꯍꯥꯏꯗꯤ ꯌꯥꯗꯕꯗꯤ ꯅꯠꯇꯦ ꯍꯩꯇꯕꯗꯤ ꯅꯠꯇꯦꯕ
ꯑ
ꯑꯗꯩ ꯑꯩ ꯁꯤ ꯅꯪ ꯁꯤ ꯇꯧꯔꯝꯃꯣ ꯁꯤ ꯇꯧꯔꯝꯃꯣꯅ ꯍꯥꯏꯔꯝꯕꯁꯦ ꯑꯗꯨꯝ ꯇꯧꯔꯝꯃꯦꯕ ꯑ ꯍꯥꯏꯗꯤ ꯒꯥꯔꯖꯤꯌꯥꯟꯁꯤꯡꯗꯨꯁꯨ ꯍꯥꯏꯩ ꯃꯁꯥ ꯃꯆꯥ ꯁꯦꯟꯅꯕ ꯌꯥꯝ ꯀꯜꯂꯦꯕ
ꯑꯝ
ꯑꯗꯨꯗꯨꯅ ꯑꯩꯉꯣꯟꯗꯗꯤ ꯅꯨꯡꯉꯥꯏꯔꯦ ꯂꯥꯏꯔꯤꯛ ꯇꯥꯛꯄꯗꯗꯤ
ꯎꯝ ꯎꯝ ꯎꯝ ꯍꯣꯏ ꯅꯪ ꯍꯥꯏꯔꯝ ꯍꯥꯏꯔꯝꯕꯗꯨ ꯃꯃꯥ ꯃꯈꯩꯗꯨꯅ ꯑꯗꯨꯝ ꯍꯥꯏꯗꯤ ꯉꯝꯅꯕ ꯑꯦ ꯑꯣꯖꯥꯅ ꯍꯥꯏꯔꯝꯃꯤꯁꯨ ꯇꯧ ꯁꯤ ꯇꯧ ꯍꯥꯏꯕꯗꯨ ꯐꯖꯅ ꯍꯥꯏꯕꯤꯕꯅꯤꯅ
ꯑꯥ ꯍꯥꯏꯗꯤ ꯍꯧꯖꯤꯛꯀꯥꯟꯁꯤꯗꯤ ꯂꯩ ꯂꯩ ꯂꯩ ꯂꯩ
ꯃꯆꯥꯒꯤ ꯀꯩꯅꯣ ꯇꯧꯕꯅꯦ ꯑꯗꯣ ꯑꯗꯨꯝ ꯀꯩꯅꯣꯝꯇ ꯇꯧꯕ ꯃꯆꯥꯒꯤ ꯁꯣꯏꯕꯗ ꯈꯣꯠꯄꯗ ꯑꯗꯨꯝ ꯈꯔ ꯀꯟꯈꯠꯇꯣꯏ ꯇꯧꯕ ꯂꯩꯌꯦꯕ
ꯑꯥ ꯑꯥ ꯍꯥꯏꯗꯤ ꯍꯧꯖꯤꯛꯀꯥꯟꯁꯤꯗꯤ ꯑ ꯌꯥꯗ꯭ꯔꯦꯕ ꯊꯥꯏꯅꯒꯤ ꯑꯗꯨꯃꯥꯏꯅ ꯑꯁ ꯅꯪ ꯂꯥꯏꯔꯤꯛ ꯄꯥꯎ ꯍꯥꯏꯔ ꯊꯥꯗꯣꯛꯑ ꯊꯝꯕꯗꯣ ꯑꯗꯨꯏ ꯃꯇꯝ ꯅꯠꯇ꯭ꯔꯦꯕ ꯍꯧꯖꯤꯛꯁꯤꯗꯤ ꯑ ꯑꯗꯩ ꯁ꯭ꯀꯨꯜꯗꯩ ꯇꯥꯛꯂꯛꯄ ꯑꯗꯒꯤ ꯇꯨꯏꯁꯟ ꯇꯧ ꯇꯥꯔꯒꯁꯨ ꯇꯨꯏꯁꯟꯗꯅ ꯑꯣꯖꯥꯗꯨꯅ ꯩ ꯇꯥꯑꯝꯃꯤ ꯀꯃꯥꯏꯅ ꯇꯧꯋ ꯍꯥꯏꯕꯁꯦ ꯌꯦꯡꯕ ꯑꯃ ꯗꯔꯀꯥꯔ ꯂꯩꯌꯦꯕ ꯃꯃꯥ ꯃꯄꯥꯗꯨꯅ
ꯎꯝ ꯑꯗꯨ ꯍ ꯌꯦꯡꯍꯧꯗ꯭ꯔꯕ ꯑꯉꯥꯡꯗ ꯑꯗꯨꯝ ꯁꯣꯏꯔꯦ ꯑꯉꯥꯡꯗꯣ ꯁꯨꯡꯂꯏ ꯍꯥꯏꯩꯔꯔꯣꯏ ꯑꯗꯨ ꯑꯉꯥꯡꯗꯨꯃ ꯍꯥꯏꯗꯤ ꯑꯩꯅ ꯊꯥꯏꯅ ꯌꯨꯝꯗ ꯂꯩꯀꯥꯟꯗ ꯇꯨꯏꯁꯟ ꯌꯥꯝ ꯇꯧꯔꯝꯃꯦꯕ ꯑꯩꯁꯨ ꯑꯗꯨꯗ ꯃꯃꯥ ꯃꯄꯥꯁꯤꯡꯁꯦ ꯑꯩꯈꯣꯏꯒꯤ ꯁꯨꯡꯛꯆꯟ ꯁꯦꯟꯅꯗꯕ ꯑꯩꯉꯣꯟꯗ ꯑꯗꯨꯝ ꯁꯦꯅꯧ ꯇꯥꯎ ꯇꯥꯎꯎ ꯍꯥꯏꯕ ꯄꯩꯈꯥꯗꯅ ꯖꯦꯔꯣ ꯍꯦꯛꯇ ꯐꯪꯉꯛꯄ ꯑꯗꯣ ꯁꯥꯎꯅꯤꯡꯉꯦꯕ ꯑꯩꯉꯣꯟꯗ ꯌꯥꯝ ꯍꯥꯏꯗꯤ ꯑꯩꯒꯤ ꯑꯁꯣꯏꯕꯗꯤ ꯅꯠꯇꯦꯕꯗꯣ ꯑꯩꯒꯤꯗꯤ ꯑꯩꯅ ꯀꯌꯥꯝ ꯀꯨꯏ ꯇꯥꯛꯎꯅꯤ ꯃꯣꯏ ꯇꯥꯛꯇꯅ ꯄꯨꯡ ꯑꯃ ꯑꯃ ꯃꯈꯥꯏ ꯃꯉꯥꯏ ꯄꯨꯡ ꯑꯃ ꯑꯃ ꯃꯈꯥꯏꯗꯨꯗ ꯑꯩꯒꯤ ꯑꯩꯅ ꯁꯤꯡꯒꯩ ꯐꯥꯎ ꯍꯥꯏꯕꯁꯤꯃ ꯗꯥꯏꯔꯦꯛ ꯐꯥꯍꯜꯂꯅꯤ ꯑꯗꯒꯤ ꯑꯋꯥꯠꯄ ꯁꯔꯨꯛꯈꯩꯗꯨꯗꯤ ꯈꯤꯇꯪꯗ ꯑꯣꯏꯖꯨ ꯌꯦꯡꯕꯤꯒꯗꯕꯅꯦ ꯃꯃꯥ ꯃꯄꯥꯅꯗꯒꯤ ꯑꯩꯅ ꯂꯣꯏ ꯐꯥꯍꯜꯂꯝꯃꯅꯤ ꯑꯗꯨ ꯐꯥꯍꯟꯕꯗꯣ ꯑꯃꯨꯛ ꯃꯃꯥ ꯃꯄꯥꯁꯤꯡꯗꯨꯅ ꯑꯦ ꯑꯩ ꯑꯣꯖꯥꯗꯨꯅ ꯉꯁꯥꯏ ꯇꯧꯔꯝꯃꯤꯗꯣ ꯀꯃꯥꯏꯅ ꯇꯧ ꯇꯧꯔꯤꯅꯣ ꯈꯣꯠꯂꯤꯅꯣ ꯍꯥꯏꯕ ꯄꯣꯠꯇꯣ
ꯎꯝ ꯃꯦꯟꯈꯠꯄꯤꯒꯗꯗꯣ ꯃꯦꯟꯈꯠꯄꯤꯒꯗꯕꯗꯣ ꯎꯝ ꯑꯋꯥꯠꯄ ꯑꯋꯥꯠ ꯑꯄꯥꯗ ꯑꯃꯨꯛ ꯃꯦꯟꯈꯠꯄꯤꯒꯗꯕꯅꯦ ꯃꯃꯥ ꯃꯄꯥꯗꯨꯅ ꯍꯥꯏꯗꯤ ꯃꯣꯏꯒꯅꯤ ꯂꯩꯃꯤꯟꯅꯗꯣꯏ ꯇ꯭ꯋꯦꯟꯇꯤ ꯐꯣꯔ ꯑꯋꯥꯔ ꯃꯣꯏꯒꯅꯤ ꯂꯩꯃꯤꯟꯅꯗꯣꯏꯗꯣ ꯑ ꯃꯆꯥꯅ ꯀꯩ ꯇꯧꯔꯤ ꯀꯔꯤ ꯀꯔꯤ ꯋꯥꯠꯂꯤꯒꯦꯗꯣ ꯃꯣꯏꯅ ꯌꯦꯡꯁꯤꯟꯒꯗꯕꯅꯦꯕ
ꯃꯥꯅꯦ ꯃꯥꯅꯦ ꯑꯗꯨ ꯇꯧꯗ꯭ꯔꯒꯗꯤ ꯀꯗꯥꯥꯏꯗꯒꯤ ꯉꯝꯗꯦ
ꯑꯉꯣꯈꯥꯏꯗꯨꯗ ꯂꯣꯏꯅ ꯇꯧꯔꯗꯤ ꯂꯥꯏ ꯑꯣꯜꯂꯣ ꯍꯥꯏꯕ
ꯎꯝ ꯑꯗꯨꯗ ꯑꯗꯨꯅꯦ ꯑꯩꯈꯣꯏꯗꯤ ꯃꯣꯏꯅ ꯈꯪꯗꯕꯗꯣ ꯇꯥꯛꯄꯤꯔꯝꯕ ꯈꯛꯇꯅꯦꯕ
ꯃꯥꯅꯦ ꯃꯥꯅꯦ ꯒꯥꯏꯗ ꯇꯧꯕꯩ ꯋꯥꯅꯤ ꯃꯃꯥ ꯃꯄꯥꯅ ꯈꯔ ꯍꯦꯟꯅ ꯆꯦꯛꯁꯤꯟꯅ ꯁꯦꯟꯅꯕ ꯑꯃ ꯆꯪꯉꯦꯕ
ꯆꯪꯉꯦ ꯆꯪꯉꯦ ꯂꯥꯏꯔꯤꯛ ꯑꯉꯥꯡ ꯂꯥꯏꯔꯤꯛ ꯍꯩꯕ ꯂꯥꯏꯔꯤꯛ ꯍꯩꯕ ꯍꯥꯏꯁꯦ ꯃꯃꯥ ꯃꯄꯥꯅ ꯐꯖꯅ ꯁꯦꯟꯅꯔꯀꯥꯟꯗꯅꯦ ꯍꯩꯗꯣꯏꯁꯦ
ꯃꯥꯅꯦ ꯃꯥꯅꯦ ꯃꯃꯥ ꯃꯄꯥꯅ ꯁꯦꯅꯔꯅꯤ ꯑꯗꯨꯗꯩꯗꯤ ꯃꯥꯗꯨ ꯁꯨꯝ ꯑꯍꯥꯟꯕ ꯈꯔ ꯅꯧꯔꯤꯉꯩꯗꯤ ꯁꯦꯟꯅꯗ ꯌꯥꯗꯦ ꯁꯦꯟꯅꯔꯅꯤꯅ ꯑꯗꯩꯩ ꯃꯊꯟꯇ ꯃꯁꯥ ꯃꯁꯥꯅ ꯒ꯭ꯌꯥꯟ ꯇꯥꯖꯔꯛꯄ ꯑꯣ ꯑꯃ ꯂꯥꯛꯑꯅꯦꯕ ꯑꯣ ꯑꯩ ꯁꯤ ꯇꯧꯗ ꯌꯥꯗꯦ ꯁꯤ ꯇꯧꯗ ꯌꯥꯗꯦ ꯃꯥꯒꯤ ꯁꯤꯁꯇꯦꯝ ꯕꯤꯜ ꯑꯞ ꯍꯥꯏꯇꯥꯔꯦ ꯃꯊꯟꯇ ꯃꯥ ꯀꯃꯥꯏꯅ ꯇꯧꯅꯤ ꯀꯩꯇꯧꯅꯤꯅ ꯃꯥꯅ ꯈꯪꯖꯕ ꯍꯥꯏ ꯇꯥꯔꯦꯅꯦ ꯃꯥꯒꯤ ꯏꯟꯚꯥꯏꯔꯣꯟꯃꯦꯟꯠ ꯑꯃ ꯃꯥꯅ ꯁꯥꯒꯠꯆꯕ ꯆꯠꯆꯔꯅꯦꯕ ꯑꯗꯨꯏ ꯄꯣꯠꯇꯨꯗ ꯂꯥꯛꯀꯗꯝꯕꯅꯦꯕ ꯃꯊꯟꯇ ꯍꯥꯏꯗꯤ ꯑꯗꯨꯝ ꯆꯍꯤ ꯆꯨꯞꯄꯗꯤ ꯑꯗꯩꯩ ꯀꯩꯅꯣ ꯇꯧꯕ ꯉꯝꯃꯣꯏꯕ ꯃꯇꯝ ꯈꯔ ꯑꯩꯈꯣꯏ ꯉꯩꯗ ꯁꯦꯟꯅꯕ ꯃꯇꯝ ꯍꯥꯏꯇꯥꯔꯦꯅꯦ ꯑꯩ ꯑꯗꯨꯅ ꯃꯥꯅ ꯍꯦꯛ ꯑꯗꯨꯏꯗꯣ ꯈꯪꯈꯤꯗꯩꯗꯤ ꯃꯥ ꯃꯁꯥꯅꯁꯨ ꯈꯔ ꯄꯥꯖꯕ ꯀꯩꯗꯧꯕ ꯍꯣꯏ ꯈꯔ ꯅꯧꯔꯤ ꯈꯔ ꯅꯧꯔꯤꯉꯩꯗꯗꯤ ꯌꯥꯔꯣꯏ ꯈꯔ ꯀꯩꯅꯣ ꯆꯥꯎꯈ꯭ꯔ ꯀꯥꯟꯗꯗꯤ ꯃꯣꯏꯅ ꯂꯣꯏ ꯃꯁꯥꯅ ꯇꯧꯖꯔꯛꯇꯣꯏꯅꯦꯕ ꯃꯥꯏ ꯅꯣꯡꯃꯒꯤ ꯁꯤꯃ ꯇꯧꯗ ꯌꯥꯗꯦ ꯁꯤꯃ ꯂꯣꯏꯁꯤꯟꯗꯕ ꯌꯥꯗꯦ ꯍꯥꯏꯗꯣ ꯃꯥ ꯃꯁꯥꯅ ꯈꯜꯂꯛꯇꯣꯏꯅꯦꯕ
ꯃꯥꯅꯤ ꯃꯥꯅꯤ ꯑꯗꯩ ꯑꯉꯥꯡꯁꯦ ꯂꯩꯌꯦ ꯑꯩꯈꯣꯏꯒꯤ ꯎꯝ ꯃꯁꯥꯅꯀꯣ ꯄꯤ ꯑꯉꯥꯡ ꯃꯆꯥ ꯑꯣꯏꯖ ꯇꯥꯔꯒꯁꯨ ꯑꯗꯨꯝ ꯑꯁ ꯑꯩ ꯁꯤ ꯅꯣꯡꯃꯒꯤ ꯁꯤ ꯁꯣꯏꯗꯅ ꯄꯥꯗ ꯌꯥꯗꯦ ꯗꯦ ꯍꯥꯏꯕꯒꯤ ꯋꯥꯈꯜꯂꯣꯟ ꯂꯩꯕ ꯑꯉꯥꯡ ꯂꯩꯌꯦꯕ ꯊꯦꯡꯅꯩꯌꯦꯕ ꯑꯩꯈꯣꯏꯅ ꯁꯨꯝ ꯑꯗꯨꯒꯨꯝꯕ ꯑꯉꯥꯡ ꯍꯥꯏꯗꯤ ꯐ꯭ꯔꯤ ꯇꯥꯏꯝꯗ ꯂꯩꯕꯗꯒꯁꯦ ꯃꯁꯥ ꯃꯥꯇꯣꯟꯗ ꯑꯗꯨꯝ ꯂꯥꯏꯔꯤꯛꯀ ꯄꯨꯊꯣꯛꯑꯒ ꯄꯥꯖꯕ ꯑꯉꯥꯡ ꯌꯥꯝ ꯂꯩꯌꯦꯕ
ꯎꯝ ꯎꯝ ꯎꯝ
ꯑꯗꯣ ꯑꯗꯨꯒꯨꯝꯕꯁꯦ ꯊꯦꯡꯅꯔꯗꯤ ꯐꯩꯌꯦ ꯇꯨꯋꯏꯁꯟ ꯇꯧꯕꯁꯤꯗ
ꯃꯥꯅꯦ ꯃꯥꯅꯤ ꯑꯗꯨ ꯀꯌꯥ ꯇꯨꯏꯁꯟ ꯇꯧꯕꯁꯦ ꯂꯨꯄꯥ ꯀꯌꯥ ꯀꯌꯥꯃꯨꯛ ꯂꯧꯒꯦ ꯑꯉꯥꯡꯒꯤꯁꯤꯗꯤ
ꯑꯩꯅ ꯑꯩꯈꯣꯏꯒꯤ ꯑꯗꯨꯗ ꯊꯥꯏꯅ ꯇꯧꯔꯝꯕꯗꯣ ꯃꯇꯝꯗꯨꯗꯤ ꯄꯩꯁꯥ ꯄꯤꯛꯑꯦ ꯀꯩꯒꯤꯅꯣ ꯍꯥꯏꯕꯀꯥꯟꯗ ꯂꯤꯁꯤꯡ ꯑꯅꯤ ꯆꯥꯝꯃꯉꯥ ꯃꯨꯛꯈꯛꯇꯅꯤ ꯂꯧꯔꯤꯁꯦ
ꯎꯝ
ꯑꯗꯨꯗꯤ ꯌꯥꯝ ꯄꯤꯛꯏꯗꯅ ꯁ꯭ꯋꯥꯏꯁꯤꯗꯗꯤ ꯑꯉꯥꯡ ꯑꯃ ꯇꯧꯕꯗ ꯂꯨꯄꯥ ꯂꯤꯁꯤꯡ ꯃꯔꯤ ꯃꯉꯥ ꯑꯗꯨꯃꯥꯏꯅ ꯂꯧꯋꯦꯕ ꯑꯩꯅ ꯁꯤꯗ ꯑꯃ ꯇꯧꯕꯗꯣ ꯑꯗꯨꯗꯣ ꯃꯔꯤ ꯆꯥꯝꯃꯉꯥ ꯑꯗꯨꯃꯥꯏꯅ ꯂꯧꯋꯦꯕ ꯊꯥꯒꯤꯅꯦꯕꯁꯤꯅ ꯑꯗꯣ ꯀ꯭ꯂꯥꯁ ꯈꯔ ꯌꯥꯝꯕꯗꯗꯤ ꯇꯔꯨꯛ ꯇꯔꯦꯠ ꯂꯧꯕ ꯑꯗꯨꯃꯥꯏꯅ ꯑꯣꯏ ꯁ꯭ꯋꯥꯏꯗꯤ ꯄꯩꯁꯥ ꯌꯥꯝ ꯆꯥꯎꯋꯤꯗ ꯑꯗꯣ ꯑꯩꯈꯣꯏ ꯍꯥꯏꯗꯤ ꯑꯩꯈꯣꯏꯒꯤ ꯂꯝꯗꯨꯗꯗꯤ ꯌꯥꯔꯣꯏꯗꯕ ꯂꯝꯗꯥ ꯂꯝꯗꯥꯅꯁꯨ ꯄꯨꯏꯗꯅ ꯄꯩꯁꯥꯁꯦ
ꯑꯗꯨ ꯀꯩ ꯀꯩ ꯁꯞꯖꯦꯛꯅꯣ ꯇꯥꯛꯏ ꯁꯞꯖꯦꯛ ꯂꯣꯏꯅꯔꯕ ꯇꯥꯛꯏꯁꯦ
ꯑ ꯍꯧꯖꯤꯛꯇꯤ ꯑꯉꯥꯡ ꯃꯆꯥꯅꯤꯅ ꯁꯞꯖꯦꯛ ꯂꯣꯏꯅ ꯇꯥꯛꯑꯦ
ꯎꯝ ꯀꯔꯤ ꯀꯔꯤ ꯁꯕꯖꯦꯛ ꯃꯣꯏꯒꯤ ꯇꯧꯔꯤꯁꯦ ꯑꯌꯥꯝꯕ ꯑꯩꯈꯣꯏꯅ ꯇꯥꯛꯄ ꯍꯩꯒꯗꯕ ꯉꯥꯛꯇ꯭ꯔꯥꯕ
ꯃꯥꯅꯦ ꯑꯔꯥꯏꯕ ꯉꯥꯛꯇꯅꯦ ꯑꯉꯥꯡꯗꯕꯨ ꯀꯔꯤ ꯑꯔꯨꯕ ꯌꯥꯎꯗꯣꯏꯅꯣ ꯍꯥꯏꯗꯤ ꯁꯝꯅ ꯍꯥꯏꯔꯕꯗ ꯑꯩꯈꯣꯏꯒꯤ ꯃꯤꯇꯩ ꯃꯌꯦꯛ ꯍꯥꯏꯔꯣꯅꯦ ꯑꯗꯒꯤ ꯍꯤꯟꯗꯤ ꯍꯥꯏꯔꯣ ꯑꯗꯒꯤ ꯏꯪꯂꯤꯁ ꯃꯦꯠꯁ ꯍꯥꯏꯗꯤ ꯀ꯭ꯂꯥꯁ ꯐꯣꯔ ꯐꯥꯏꯚ ꯀꯤ ꯁꯤꯗꯤ ꯂꯣꯏꯅ ꯂꯥꯏꯌꯦꯕ ꯑꯩꯈꯣꯏꯅ ꯑꯣꯖꯥ ꯑꯃꯅ ꯂꯣꯏꯅ ꯇꯥꯛꯄ ꯉꯝꯕ ꯉꯝꯕ ꯉꯥꯛꯇꯅꯦꯕ ꯁꯤꯗꯤ ꯌꯥꯝ ꯀꯟꯅ ꯂꯨꯕ ꯑꯝꯇ ꯅꯠꯇꯦ ꯍꯥꯏꯇꯥꯔꯦꯅꯦ
ꯀ꯭ꯌꯥꯀ꯭ꯌꯥ ꯂꯧꯅꯩ
ꯅꯥꯏꯟ ꯇꯦꯟꯒꯤꯗꯤ ꯑꯩ ꯑꯃꯨꯕꯨꯛ ꯇꯧꯗ꯭ꯔꯤ ꯑꯗꯣ ꯑꯩꯈꯣꯏ ꯑꯍꯟꯁꯤꯡ ꯇꯧꯕ ꯌꯥꯎꯋꯦꯕꯀꯣ ꯃꯣꯏꯅ ꯇꯧꯕꯗꯤ ꯅꯤꯄꯥꯟ ꯂꯧꯕ ꯌꯥꯎꯋꯦ
ꯎꯝ
ꯇꯔꯥꯒ ꯂꯧꯕ ꯌꯥꯎꯋꯤꯗ
ꯑꯣ ꯊꯥꯒꯤꯁꯤꯗ
ꯑꯥ ꯊꯥꯒꯤꯁꯤꯗ ꯑꯗꯨ ꯑꯗꯨꯁꯨ ꯁꯕꯖꯦꯛꯇꯨꯖꯨ ꯑꯃꯈꯛꯇꯅꯤꯀꯣ
ꯎꯝ
ꯄꯨꯂꯞꯀ ꯅꯠꯇꯦ
ꯎꯝ
ꯄꯩꯁꯥ ꯌꯥꯝ ꯆꯥꯎꯅꯩꯌꯦ ꯁ꯭ꯋꯥꯏꯁꯦ
ꯍꯣꯏ ꯅꯥꯏꯟ ꯇꯦꯟꯒꯤꯗ ꯈꯔꯗꯤ ꯀꯩꯅꯣ ꯇꯧꯔꯛꯑꯅꯤ ꯑꯃꯨꯛ ꯀꯝꯄ꯭ꯂꯦꯛꯁ ꯑꯣꯏꯕ ꯍꯧꯔꯛꯑꯕꯅꯦꯕ ꯈꯔ ꯈꯔ
ꯑ ꯃꯥꯅꯦ ꯃꯥꯅꯦ ꯆꯥꯎꯗꯕꯁꯨ ꯌꯥꯗꯕ
ꯎꯝ
ꯑꯗꯩ ꯑꯗꯨꯅꯤꯅꯦ ꯑꯩꯈꯣꯏ ꯑꯗꯩ ꯃꯩꯇꯩ ꯃꯌꯦꯛꯁꯤꯗꯤ ꯂꯣꯏ ꯌꯥꯎꯔꯦ ꯀ꯭ꯂꯥꯁ ꯀꯌꯥꯐꯧ ꯌꯥꯎꯋꯦ ꯑꯗꯨꯝ ꯇꯦꯟꯐꯧ ꯃꯅꯤꯄꯨꯔꯤ ꯂꯧꯅꯕ꯭ꯔꯥ ꯅꯠꯇ꯭ꯔꯒ
ꯑꯥ ꯂꯣꯏ ꯌꯥꯎꯔꯦ ꯑꯩꯈꯣꯏꯒꯤ ꯀꯩ ꯍꯥꯏꯅꯤ ꯑꯇꯣꯞꯄ ꯁ꯭ꯀꯨꯜ ꯈꯔ ꯀꯃꯥꯏꯅ ꯍꯥꯏꯗꯣꯏꯅꯣ ꯈꯪꯗꯦꯅꯦ ꯎꯝ ꯅꯣꯕꯣꯌꯥꯗꯗꯤ ꯌꯥꯎꯔꯛꯄ꯭ꯔꯥ
ꯑꯩꯈꯣꯏ ꯅꯕꯣꯗꯤꯌꯥꯗ ꯌꯥꯎꯋꯦ ꯃꯣꯏ ꯃꯅꯤꯄꯨꯔꯤ ꯂꯧ ꯀꯥꯡꯕꯨꯗꯤ ꯃꯅꯤꯄꯨꯔꯤ ꯌꯥꯎꯋꯤꯗ ꯑ ꯑꯦꯂꯚꯦꯟꯗꯒꯤꯗꯤ ꯍꯤꯟꯗꯤꯁꯨ ꯑꯣꯞꯁꯟ ꯑꯣꯏꯕ꯭ꯔꯥ ꯑꯗꯩ ꯃꯥꯏ ꯑꯣꯏꯅꯕꯅꯦ ꯏꯪ ꯃꯅꯤꯄꯨꯔꯤ ꯂꯧꯕꯁꯨ ꯑꯗꯨꯝ ꯌꯥꯎꯋꯤ ꯃꯣꯏ
ꯑꯣ ꯁꯀꯨꯜ ꯁ꯭ꯀꯨꯜ ꯈꯔꯗꯤ ꯂꯩꯕꯅꯦꯕ ꯍꯥꯏꯗꯤ ꯑ ꯃꯅꯤꯄꯨꯔꯤ ꯂꯧꯅꯤꯡꯕ ꯉꯩꯅ ꯂꯧꯕ ꯑꯗꯩ ꯂꯧꯅꯤꯡꯗꯕꯒꯩ ꯅ ꯂꯧꯗꯕ ꯀꯥꯏꯅ ꯑꯗꯨꯃꯥꯏꯅ ꯈꯔꯗꯤ ꯂꯩꯕꯅꯦꯕ ꯍꯥꯏꯗꯤ ꯑ ꯑꯩꯈꯣꯏ ꯁꯤꯗ ꯂꯩꯔꯤꯕ ꯑ ꯀꯩ ꯍꯥꯏꯅꯤ ꯑꯩꯈꯣꯏꯒꯤ ꯂꯝꯗꯝꯁꯤꯗ ꯂꯩꯃꯤꯟꯅꯔꯤꯕ ꯏꯆꯤꯟ ꯏꯅꯥꯎꯁꯤꯡꯁꯦ ꯀꯩꯅꯣ ꯎ ꯃꯅꯤꯄꯨꯔ ꯁꯨꯈꯪ ꯈꯪꯗꯕꯁꯨ ꯃꯌꯥꯝ ꯂꯩꯗꯅ
ꯃꯥꯅꯦ ꯃꯥꯅꯦ ꯑꯗꯨꯅ ꯃꯣꯏ ꯃꯁꯥ ꯃꯁꯥꯒꯤ ꯑ ꯁꯞꯇ꯭ꯔꯥꯏꯞꯀꯤ ꯂꯦꯡꯒ꯭ꯋꯦꯖ
ꯑꯥ ꯍꯣꯏ ꯍꯣꯏ ꯑꯥ ꯑꯗꯨꯃꯥꯏꯅ ꯑꯗꯨ ꯈꯔ ꯂꯩ ꯁ꯭ꯀꯨꯜ ꯈꯔꯗꯤ ꯂꯩꯕꯅꯦ ꯑꯗꯨꯗꯨꯒ ꯑꯅꯝꯕꯅ ꯑꯩꯈꯣꯏꯅ ꯇꯝꯃꯛꯏꯕ ꯑꯩꯈꯣꯏ ꯁ꯭ꯋꯥꯏꯒꯤ ꯇꯝꯄꯥꯛꯀꯤꯁꯤꯡꯁꯤꯗꯤ ꯂꯣꯏꯅ ꯀꯩꯅꯣ ꯃꯅꯤꯄꯨꯔꯤꯁꯦ ꯃꯦꯟ ꯁꯕ
ꯎꯝ
ꯑꯩꯈꯣꯏꯅꯒ ꯇꯦꯟ ꯊꯥꯔꯛꯄ ꯇꯨꯌꯦꯜꯞ ꯊꯥꯔꯛꯄꯗꯣ ꯃꯦꯟ ꯁꯞꯖꯦꯛ ꯉꯥꯛꯇꯅꯦꯕ ꯑꯣꯏꯔꯛꯏꯁꯤ ꯑꯩꯈꯣꯏ ꯑꯣꯞꯁꯅꯦꯜ ꯂꯩꯗꯅ ꯕꯥꯏꯑꯣꯒꯨꯝꯕ ꯑꯗꯒꯤ
ꯑꯣ ꯑꯩꯈꯣꯏꯁꯨ ꯇꯦꯟ ꯐꯥꯎꯗꯤ ꯃꯅꯤꯄꯨꯗꯤ ꯂꯧꯔꯦꯔꯦ ꯑꯗꯨꯒ ꯃꯅꯤꯄꯨꯔꯤ ꯂꯣꯛꯄꯗ ꯑꯩꯈꯣꯏꯅ ꯑꯃꯨꯛ ꯃꯩꯇꯩ ꯃꯌꯦꯛꯗꯨ ꯇꯝꯃꯛꯇꯕ ꯅꯗꯤ ꯑꯗ ꯃꯅꯤꯄꯨꯔꯤꯗꯤ ꯂꯧꯔꯛꯑꯦꯕ ꯑꯗꯨꯗꯣ ꯃꯩꯇꯩ ꯃꯌꯦꯛꯁ ꯇꯝꯃꯛꯇꯦꯕ ꯑꯩꯈꯣꯏꯒꯤ ꯍꯦꯛ ꯃꯈꯥ ꯕꯦꯁꯇꯨꯗꯩꯗꯤ ꯇꯝ ꯍꯧꯍꯧꯔꯦ
ꯑꯣ
ꯃꯩꯇꯩ ꯃꯌꯦꯛꯁꯦ ꯑꯩꯈꯣꯏꯅ ꯇꯝꯗꯕꯤꯗ ꯂꯥꯛꯑꯦꯕ ꯑꯗꯩ ꯑꯦꯜꯂ ꯕꯦꯟ ꯑꯃꯨꯛ ꯁꯣꯝ ꯀꯥꯏꯔꯀꯥꯟꯗ ꯑꯃꯨꯛ ꯃꯅꯤꯄꯨꯔꯤꯒ ꯑꯗꯒꯤ ꯑꯜꯇꯔꯅꯦꯇꯤꯞ ꯏꯪꯂꯤꯁꯀꯁꯤ ꯑꯣꯞꯁꯅꯦꯜ ꯑꯣꯏꯌꯦꯕ ꯑꯗꯨꯗꯅ ꯑꯃꯨꯛ ꯑꯜꯇꯔꯅꯦꯇꯤꯞ ꯅꯦꯇꯦꯞ ꯏꯪꯂꯤꯁ ꯂꯧꯈ꯭ꯔꯕ ꯑꯩꯈꯣꯏꯅ ꯑꯃꯨꯛ ꯑꯥꯏꯇꯩ ꯃꯌꯦꯛꯇꯣ ꯑꯩꯈꯣꯏ ꯍꯩꯔꯛꯇ꯭ꯔꯝꯅꯤꯅ ꯎꯝ
ꯑꯗꯨꯃꯥꯏꯅ ꯈꯔ ꯂꯩꯕꯅꯦ ꯑꯗꯣ ꯑꯩꯈꯣꯏꯒꯤꯗꯗꯤ ꯇꯁꯦꯡꯅ